ꯍꯜꯂꯣ ꯑꯣ ꯇꯥꯕ꯭ꯔꯣ ꯑꯣ
ꯀꯩꯗꯧꯔꯤꯅꯣ
ꯍꯥꯏ ꯍꯧꯖꯤꯛꯇꯤ ꯑꯗꯨꯝ ꯐꯝꯔꯒ ꯂꯩ ꯅꯪꯗꯤ
ꯑꯩꯗꯤ ꯑꯗꯨꯝ ꯊꯕꯛ ꯃꯐꯝꯗ ꯂꯩ ꯆꯥꯛ ꯆꯥꯔꯕꯣ
ꯆꯥꯛ ꯆꯥꯗ꯭ꯔꯤꯌꯦ ꯅꯪꯗꯤ
ꯑꯩꯅ ꯆꯥꯛ ꯆꯥꯔꯦ
ꯆꯥꯛ ꯆꯥꯔꯦ ꯀꯤꯌꯥ ꯀ꯭ꯔꯤ ꯍꯤꯟꯁꯥꯡ ꯆꯥꯔꯦ
ꯑꯩꯁꯦ ꯗꯥꯜ ꯆꯥꯢ
ꯑꯣ ꯑꯩꯁꯨ ꯗꯥꯜ ꯆꯥꯢ ꯑꯗꯣ
ꯍꯣꯏ
ꯉꯔꯥꯡ ꯕꯣꯜ ꯌꯦꯡꯕ꯭ꯔꯥ ꯅꯪ
ꯇꯥꯕ꯭ꯔꯣ
ꯅꯪꯁꯨ ꯅꯪꯁꯨ ꯌꯦꯡꯕ꯭ꯔꯥ
ꯑꯣ ꯌꯦꯡ ꯍꯣꯢ
ꯀꯅꯥꯅ ꯀꯅꯥꯕꯨ ꯁꯞꯄꯣꯔꯠ ꯇꯧꯋꯤ ꯅꯪ
ꯑꯁ ꯕ꯭ꯔꯥꯖꯤꯜ ꯁꯞꯄꯣꯔꯠ ꯇꯧ ꯀꯥꯟꯗ ꯀꯩꯅꯣ
ꯑꯩꯗꯤ ꯅꯣꯔꯋꯦꯗ ꯅꯣꯔꯋꯗꯅꯦ ꯑꯗꯤ ꯁꯄꯣꯔꯇ ꯇꯧꯕꯁꯦ
ꯑꯁ ꯉꯔꯥꯡꯒꯤ ꯄ꯭ꯂꯦꯗꯤ ꯌꯥꯗꯦꯗ
ꯕ꯭ꯔꯥꯖꯤꯜꯁꯦ ꯈꯔ ꯂꯥꯁ ꯌꯥꯔꯒ ꯆꯞ ꯃꯥꯟꯅꯗꯦꯗ
ꯑꯥ ꯄꯨꯅꯦꯜꯇꯤꯁꯨ ꯆꯟꯗꯦ
ꯍꯣꯏ ꯢꯇꯥꯎꯗꯤ ꯌꯨꯝꯗꯔꯥ ꯅꯊꯟꯗꯔꯥ
ꯎꯝ ꯀꯩ ꯍꯥꯏꯕ
ꯅꯊꯟꯗꯔꯥ ꯂꯩꯕꯁꯦ
ꯍꯧꯖꯤꯛꯔꯥ ꯑꯥ ꯏꯊꯟꯇ ꯏꯊꯟꯗ ꯂꯩꯌꯦ ꯑꯩꯗꯤ ꯑꯩꯁꯨ ꯊꯕꯛ ꯇꯧꯕꯅꯦ
ꯢꯇꯥꯎꯗꯤ ꯀꯔꯤ ꯍꯤꯟꯁꯥꯡ ꯆꯥꯔꯦ
ꯍꯋꯥꯏꯒ ꯑꯂꯨ ꯑꯩꯁꯨ ꯆꯞ ꯃꯅꯥꯏꯕꯅꯤ
ꯑꯣ ꯆꯠꯃꯦ
ꯅꯪꯗꯤ ꯀꯣꯂꯦꯖ ꯇꯝꯕ꯭ꯔꯥ ꯅꯪ
ꯑꯁ ꯑꯩꯁꯦ ꯀꯂꯛ ꯇꯝꯕ ꯇꯣꯛꯂꯣꯏ ꯇꯝꯗꯨꯗ ꯑꯩ ꯃꯄꯥꯟ ꯣ
ꯑꯣ ꯍ ꯍꯣꯔꯦꯟꯁꯨ ꯕꯣꯜ ꯌꯦꯡꯗꯣꯏꯔꯥ
ꯑꯩꯁꯦ ꯍꯥꯏ
ꯍꯣꯔꯦꯟ ꯕꯣꯜ ꯌꯦꯡꯗꯣꯏꯔꯥ ꯉꯁꯤꯗꯤ ꯐꯖꯕ ꯇꯤꯝ ꯂꯩꯅꯤꯀꯣ
ꯍꯣꯏ
ꯍꯔꯦꯟꯅꯦ ꯕꯣꯜ ꯌꯦꯡꯕ ꯅꯨꯡꯉꯥꯏꯅꯤ ꯄꯣꯔꯆꯨꯒꯥꯜꯁꯂꯛꯑꯦ ꯀꯩꯅꯣꯖ ꯐꯖꯔꯅꯤ ꯃꯣꯏ ꯄ꯭ꯂꯦꯁꯦ
ꯅꯪꯂꯤ ꯀꯅꯥꯕꯨ ꯁꯥꯄꯠꯇꯔꯅꯤ
ꯍꯠ ꯑꯩꯗꯤ ꯄꯣꯔꯇꯨꯒꯜ ꯁꯄꯣꯔꯠ ꯇꯧꯋꯤ ꯑꯗꯣ ꯑꯁ ꯍꯧꯖꯤꯛ ꯑꯄ꯭ꯂꯦ ꯌꯥꯗꯦ ꯃꯣꯏꯁꯦ
ꯂꯦꯛꯀꯅ ꯏꯁꯄꯦꯟꯗ ꯇꯧꯖꯔꯦ
ꯎꯝ ꯊꯕꯛ ꯇꯧꯕꯅ ꯌꯥꯝ ꯋꯥꯏꯍꯦ ꯅꯪ ꯅꯪ ꯒꯦꯝꯁ ꯅꯥꯕ꯭ꯔꯥ
ꯍꯧꯖꯤꯛꯔ
ꯒꯦꯝ ꯍꯥꯏꯕꯗꯤ ꯃꯣꯕꯥꯏꯜ ꯂꯤꯖꯦꯟ ꯄꯞꯖꯤ
ꯁꯅꯥꯏꯟ ꯍꯧꯖꯛꯒꯤ ꯇꯣꯄꯤ
ꯑꯣ ꯑꯣ ꯎꯝ
ꯀꯤꯇꯧꯔꯤ ꯀꯩꯗꯧꯔꯤꯅꯣ ꯍꯧꯖꯤꯛ
ꯑꯥ ꯑꯗꯨꯝ ꯐꯝꯔꯒ ꯂꯩꯕꯅꯦ ꯏꯊꯟꯇ ꯍꯧꯖꯤꯛ
ꯏꯃꯥ ꯏꯄꯥꯗꯤ ꯅꯨꯡꯉꯥꯏꯅ ꯂꯩꯕ꯭ꯔꯣ
ꯉꯔꯥꯡ ꯕꫭꯜ ꯌꯦꯡꯕꯅ ꯑꯁ ꯌꯥꯝ ꯋꯥꯔꯦ
ꯑꯗꯨꯁꯨ ꯃꯌꯥꯝꯒꯤ
ꯎꯝ ꯉꯔꯥꯡ ꯇꯨꯝꯗ꯭ꯔꯦ ꯑꯗꯨꯒꯤꯅꯦ
ꯆꯨꯝꯅꯤꯡ ꯉꯝꯒꯅꯤꯀꯣ ꯑꯗꯨꯗꯤ
ꯍꯥꯥ
ꯑꯗꯨꯗꯤ ꯇꯨꯝꯅꯤꯡ ꯔꯝꯒꯅꯦꯕ
ꯑꯥ ꯍꯣꯏ ꯌꯥꯝ ꯇꯨꯝꯅꯤꯡꯉꯦ
ꯑꯣ ꯅ ꯅꯣꯏ
ꯑꯩꯈꯣꯏꯒꯤ ꯁꯦꯀꯦꯟ ꯁꯤꯦꯃꯤꯁꯇꯔꯒꯤ ꯑꯦꯛꯖꯥꯝꯁꯨ ꯃꯊꯪ ꯊꯥꯗ ꯍꯧꯔꯅꯤ ꯑꯗꯣ ꯐꯥꯔꯁ ꯁꯤꯃꯤꯁꯇꯔꯒꯤ ꯔꯤꯖꯜꯁꯨ ꯊꯣꯛꯇꯦ ꯀꯔꯤ ꯇꯧꯔꯤꯁꯤꯔꯥ ꯈꯪꯗꯦ ꯑꯩꯁꯨ ꯑꯊꯥ ꯁꯥꯔꯒ ꯂꯩꯕꯅꯤ
ꯁꯤꯅ ꯊꯥꯟꯗꯔ
ꯑꯥ ꯏꯊꯟꯗ ꯂꯩꯕꯅꯦ ꯅꯪꯗꯤ
ꯍꯥꯏꯗꯤ ꯑꯩꯒꯤ ꯃꯔꯨꯞꯁꯤꯡꯁꯨ ꯂꯩ ꯃꯔꯨꯞꯁꯤꯡꯁꯤ ꯂꯩꯌꯦ ꯑꯗꯨꯝ ꯃꯤꯌꯥꯝꯅꯩꯅ ꯎꯝ
ꯍꯣꯏ
ꯀꯣꯂꯦ ꯆꯥꯇꯀꯔ ꯂꯩꯕꯅꯤ ꯀꯣ ꯍꯇꯥꯦ
ꯑꯩꯗꯤ ꯔꯤꯒꯨꯂꯔ ꯅꯠꯇꯦ ꯀꯣꯔꯦꯁꯄꯣꯟꯗꯦꯟꯁ ꯊꯝꯔꯒ ꯊꯕꯛ ꯑꯗꯨꯝ ꯇꯧꯕꯅꯤ
ꯔꯁꯄꯇ ꯅꯨꯋꯥꯥꯏꯀꯣ ꯀꯣꯂꯦꯖ ꯁꯐ
ꯑꯩꯈꯣꯏ ꯀꯨꯂꯦꯁꯦ ꯀꯩꯅꯣ ꯑꯦꯛꯖꯥꯝꯗꯣꯄꯣꯟ ꯀꯣꯔꯦꯁꯄꯣꯟꯗꯦꯟ ꯊꯝꯃꯒ ꯑꯦꯛꯖꯥꯝꯗꯤ ꯌꯥꯝ ꯏꯁꯇ꯭ꯔꯤꯛ ꯇꯧꯋꯦ ꯑꯣꯖꯥꯁꯤꯡꯁꯨ ꯌꯥꯝ ꯑꯣꯕꯔ ꯏꯁꯃꯥꯔ ꯇꯧꯋꯦ ꯑꯁ ꯄꯥꯝꯗ꯭ꯔꯤ ꯑꯩꯁꯦ ꯅꯪꯕꯣ ꯌꯦꯡꯕꯗꯣ
ꯁꯥꯎ ꯎꯆꯦ
ꯇ꯭ꯔꯤꯍꯕ ꯉꯔꯥꯡ ꯑꯗꯨꯝ ꯕꯣꯛ ꯌꯦꯡꯕꯗꯣ ꯑꯁ ꯌꯥꯝ ꯋꯥꯔꯦꯅꯦ ꯇꯥꯔꯕꯣ ꯏꯊꯟꯗ ꯂꯩꯕꯅ ꯑꯁꯤ ꯌꯥꯝ ꯋꯥꯔꯦꯁꯤꯗꯤ ꯍꯣꯔꯦꯟꯁꯨ ꯕꯣꯛ ꯌꯦꯡꯗꯣꯏꯅꯦ ꯑꯗꯨꯁꯨ ꯂꯨꯄꯥ ꯑꯃ ꯑꯅꯤ ꯑꯍꯨꯝ ꯃꯤ ꯑꯍꯨꯝ ꯑꯣꯏꯔꯒ ꯑꯗꯨꯝꯕꯣ ꯌꯦꯡꯉꯅꯤꯗ ꯍꯥꯏ ꯌꯥꯝ ꯋꯥꯏ ꯊꯕꯛ ꯇꯧꯕꯁꯦ ꯀꯔꯤ ꯇꯧꯔꯤꯁꯤꯔ ꯈꯪꯗꯦ ꯍꯧꯖꯤꯛ ꯍꯧꯖꯤꯛꯁꯨ ꯑꯁ ꯌꯥꯝ ꯁꯥꯏꯗ ꯅꯨꯡꯁꯤꯠꯁꯨ ꯂꯛꯇꯦ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
ꯀꯃꯥꯏꯅ ꯇꯧꯁꯤꯔꯥ ꯈꯪꯗꯦ ꯀꯣꯂꯦꯁꯨꯁꯨꯁꯠꯇꯦ ꯌꯥꯝ ꯋꯥꯔꯦ ꯌꯥꯝ ꯋꯥꯔꯦ ꯊꯕꯛ ꯇꯧꯕꯁꯦ ꯏꯊꯟꯗ ꯂꯩꯌꯦꯕꯅ ꯑ ꯎꯝ ꯀꯃꯥꯏꯅ ꯇꯧꯁꯤꯦꯔ ꯈꯪꯗꯦ ꯌꯥꯝ ꯋꯥꯏ ꯌꯥꯝ ꯋꯥꯏ ꯀꯣꯂꯦꯖꯀꯤ ꯇꯔꯥꯁꯤꯡ ꯑꯦꯛꯖꯥꯝꯁꯨꯣꯂꯚ ꯀꯅꯤ ꯃꯊꯪ ꯊꯥꯗ ꯑꯩꯁꯦ ꯌꯥꯝ ꯍꯧꯔꯏꯦ ꯌꯥ ꯃꯣꯕꯥꯏꯛ
ꯁꯥꯏ ꯄꯔ
ꯍꯣꯏ ꯍꯣꯏ ꯍꯣꯏ ꯌꯥꯝ ꯌꯥꯝ ꯋꯥꯕꯅꯦ ꯑꯩ ꯑꯩꯒꯤ ꯊꯕꯛꯁꯨ ꯀꯩꯅꯣ ꯍꯝ
ꯑꯦꯏ
ꯎꯝ ꯇꯥꯏꯌꯦ ꯇꯥꯏꯌꯦ ꯏꯊꯟꯗ ꯂꯩꯕꯅꯦ ꯏꯊꯟꯗ ꯂꯩꯕꯅꯦ ꯀꯃꯥꯏꯅ ꯇꯧꯁꯤꯔꯥ ꯈꯪꯗ꯭ꯔꯦ ꯦꯟ ꯑꯣꯦꯟ ꯕꯣꯒꯣꯏꯅꯦ ꯅꯪꯗꯤ ꯕꯣꯟ ꯂꯩꯔ
ꯍ
ꯑꯣꯥ ꯑꯥ ꯑꯩꯈꯣꯏꯗꯤ ꯃꯤ ꯑꯍꯨꯝ ꯃꯔꯤ ꯐꯣꯟꯅ ꯌꯦꯡꯗꯣꯏꯅꯦ ꯂꯤꯡ ꯗꯥꯎꯟꯂꯣꯗ ꯇꯧꯔꯒ ꯌꯦꯡꯕꯅꯦ
ꯂꯁ
ꯑꯗꯣ ꯑꯁ ꯂꯦꯛꯦꯛ ꯌꯥꯝ ꯆꯠꯂꯦ ꯅꯤꯣꯁꯁꯨ ꯌꯥꯝ ꯅꯨꯡꯉꯥꯏ
ꯂꯥꯁ
ꯀꯃꯥꯏꯅ ꯇꯧꯔꯤꯁꯤꯔ ꯈꯪꯗꯔꯤ ꯍꯣꯔꯦꯟꯗꯤ ꯀꯔꯤꯦꯟ ꯁꯥꯡ ꯆꯥꯗꯣꯏꯅꯣ ꯑꯣ ꯑꯩꯗꯤ ꯑꯩꯈꯣꯏꯗꯤ ꯀꯦꯕꯦꯖꯀ ꯑꯂꯨ ꯆꯥꯗꯣꯏꯅꯦ ꯌꯥꯝ ꯋꯥꯔꯦ
ꯍꯦ
ꯍꯣꯏ ꯍꯣꯏ ꯑꯥ ꯍꯣꯏ ꯑꯂꯨ ꯗꯥꯜ ꯀꯦꯕꯦꯁ ꯇꯣꯃꯦꯇꯣ ꯈꯥꯃꯦꯟꯁꯤꯡ ꯑꯗꯨꯃꯥꯏ ꯇꯧꯔ ꯑꯗꯨꯃꯥꯏ ꯆꯥꯒꯅꯤ ꯃꯔꯛ ꯃꯔꯛꯇ ꯏꯔꯣꯟꯕ ꯃꯔꯛ ꯃꯔꯛꯇ ꯃꯔꯛ ꯃꯔꯛꯇ ꯀꯥꯡꯁꯣꯏ ꯀꯥꯡꯉꯧ ꯑꯗꯨꯝ ꯆꯥꯅꯤ ꯑꯥ ꯊꯟꯗ ꯂꯩꯕꯅ ꯍꯧꯖꯤꯛꯇꯤ ꯏꯊꯟꯗ ꯑ ꯍꯣꯔꯦꯟꯗꯤ ꯀꯩꯅꯣ ꯃꯤ ꯑꯍꯨꯝ ꯃꯔꯤ ꯂꯩꯅꯤ ꯍꯣꯏ ꯑ ꯇꯥꯏꯌꯦ ꯍꯩꯍꯥ ꯄꯣꯔꯇꯨꯒꯜ ꯁꯞꯄꯣꯔꯠ ꯇꯧꯅꯤ ꯑꯩꯗꯤ ꯍꯣꯏ ꯍꯣꯏ ꯅꯪꯗꯤ ꯕꯔꯖꯤꯜ ꯁꯞꯄꯣꯔꯠ ꯇꯧꯕ꯭ꯔꯥ ꯑꯣ ꯕ꯭ꯔꯥꯖꯤꯜꯗꯤ ꯁꯤꯔꯦꯅ ꯉꯁꯤ ꯎꯄꯥꯏ ꯂꯩꯇꯦ ꯄ꯭ꯂꯦ ꯌꯥꯗ꯭ꯔꯦ ꯃꯣꯏꯁꯦ ꯃꯣꯏ ꯄ꯭ꯂꯦ ꯃꯣꯏ ꯄ꯭ꯂꯦꯁꯦ ꯌꯥꯗ꯭ꯔꯦ